ꯑꯣ
ꯆꯛ ꯆꯥꯔꯕꯣ
ꯆꯥꯛ ꯆꯥꯔꯦ
ꯀꯔꯤ ꯃꯊꯦꯜ ꯆꯥꯒꯦ
ꯑꯩꯈꯣꯏ ꯉꯁꯤ ꯊꯔꯣꯏꯒ ꯃꯥꯏꯔꯦꯟꯒ ꯊꯣꯡꯉꯦ ꯍꯥꯎꯕꯅꯥ ꯍꯥꯎꯕꯅ
ꯑꯍꯥꯎꯕ ꯉꯥꯛꯇꯅꯤꯅꯦ ꯅꯣꯏꯅ ꯆꯥꯔꯤꯁꯤꯗꯤ
ꯅꯈꯣꯏꯁꯨ ꯌꯦꯟ ꯊꯣꯡꯉꯒ ꯀꯔꯤ
ꯊꯣꯡꯉꯁꯨ ꯑꯩꯈꯣꯏꯗꯤ ꯉꯁꯤ ꯈꯛꯇꯅꯦꯗꯅ
ꯆꯨꯝꯕ꯭ꯔꯣ ꯌꯦꯟ ꯊꯣꯡꯕ꯭ꯔꯣ ꯑꯩ ꯌꯥꯝ ꯍꯩꯅꯦ ꯑꯩ ꯄꯥꯡꯍꯥꯏ ꯍꯥꯏꯔꯒ ꯆꯨꯝꯃꯝꯃꯤꯅꯦ
ꯎꯝ ꯎꯝ ꯊꯣꯡꯉꯤ ꯊꯣꯡꯉꯦ ꯍꯧꯖꯤꯛ ꯊꯣꯡꯉꯤ ꯀꯟꯅ ꯐꯣꯇꯣꯛ ꯐꯣꯇꯣꯛ ꯐꯣꯇꯣ ꯐꯣꯇꯣ ꯐꯣꯇꯣ ꯊꯣꯡꯉꯦ ꯁꯧꯋꯦ
ꯀꯅꯥꯅ ꯊꯣꯡꯉꯤꯅꯣ
ꯑꯌꯥꯝꯕ
ꯅꯌꯥꯝꯕ
ꯑꯌꯥꯝꯕꯅ ꯊꯣꯡꯉꯦ
ꯍꯥꯎꯔꯣꯏꯗ ꯑꯗꯨꯗꯤ
ꯌꯦꯡꯕ ꯇꯥꯔꯦꯗꯅꯥ
ꯐꯖꯅꯁꯨ ꯊꯣꯉꯝꯃꯣ ꯌꯦꯡꯉꯣ
ꯅꯣꯏꯗꯤ ꯅꯣꯏꯗꯤ ꯀꯅꯥꯅ ꯊꯣꯡꯕꯅꯣ
ꯈꯣꯏꯗꯤ ꯑꯩꯈꯣꯏ ꯃꯥ ꯊꯣꯡꯉꯦ
ꯎꯝ ꯍꯥꯎꯕ꯭ꯔꯥ
ꯍꯥꯎꯑꯦ
ꯅꯥꯎꯃ ꯃꯍꯥꯎ ꯇꯝꯕ ꯂꯥꯛꯀꯦ
ꯂꯩꯇꯦ
ꯑꯦ ꯀꯔꯤꯅꯣ ꯂꯩꯇ꯭ꯔꯤꯁꯦ
ꯇꯦ ꯅꯪꯒꯤ ꯂꯩꯇꯦ
ꯑꯦ ꯑꯗꯨꯛ ꯀꯔꯤ ꯍꯥꯏꯒꯦꯔꯥ ꯀ꯭ꯔꯤ ꯍꯥꯏꯁꯤꯔꯥ ꯌꯥꯝ ꯂꯤꯛꯏꯅꯦ ꯅꯪꯁꯦ
ꯍꯣꯏ ꯈꯔ ꯂꯤꯛꯆꯩ ꯁꯤꯗꯤ ꯏꯃꯥ ꯄꯨꯛꯅꯨꯡꯒꯤꯅꯦ
ꯅꯪ ꯃꯃꯥꯅꯗꯤ ꯅꯪ ꯃꯃꯥꯅꯗꯤ ꯆꯔꯥꯃ ꯆꯥꯃꯤꯟꯅꯁꯦꯅꯗꯤ ꯍꯥꯏꯌꯦ ꯑꯗꯣ
ꯅꫭꯛꯅꯤꯡꯉꯦ
ꯃꯄꯨꯅꯗꯤ ꯌꯥꯗꯦꯅꯦ
ꯎꯝ ꯄꯤꯖꯔꯣꯏ ꯀ꯭ꯔꯤꯒꯤ ꯑꯩꯈꯣꯏ ꯐꯧ ꯂꯩ ꯆꯦꯡ ꯂꯩꯇꯦ
ꯂꫭꯏꯔꯦꯍꯦ ꯄꯨꯔꯛꯀꯦꯅꯦ ꯄꯨꯔꯛꯀꯦꯅꯦ ꯏꯁꯤꯡ ꯕꯥꯎ ꯄꯨꯂꯛꯀꯦꯅꯦ
ꯑꯁ ꯏꯁꯤꯡꯁꯨ ꯂꯩꯇꯦ ꯑꯗꯨꯒ ꯂꯣꯏ ꯂꯩꯇꯦ ꯊꯨꯝꯁꯨ ꯃꯣꯔꯣꯛꯁꯨ ꯀꯔꯤ ꯂꯣꯏ ꯂꯩꯇꯦ
ꯄꯨꯈꯝ ꯐꯥꯎ ꯂꯩꯇꯦ
ꯂꫭꯔꯦꯍꯦ ꯑꯗꯨꯗꯤ ꯑꯩꯈꯣꯏꯗ ꯑꯩꯈꯣꯏ ꯑꯩꯈꯣꯏꯗ ꯅꯪ ꯃꯃꯥꯗꯣ ꯄꯨꯔꯛꯑꯣ ꯊꯣꯡ ꯍꯟꯔꯒ ꯆꯥꯒꯦ
ꯆꯠꯅꯤꯡꯉꯥꯏꯁꯨ ꯀꯩꯩꯅꯣ ꯇꯧꯕ ꯂꯥꯛꯑꯣ ꯍꯥꯏꯁꯨ ꯂꯥꯛꯑꯣꯏ
ꯑꯥꯏ ꯏꯁ ꯂꯥꯛꯀꯅꯤ ꯍꯥꯏꯁꯨ ꯂꯥꯛꯍꯜꯂꯣꯏ
ꯂꯥꯛꯑꯣ ꯍꯥꯏꯅ ꯅꯪ ꯈꯨꯔꯨꯝꯃꯁꯨ ꯂꯥꯛꯑꯣꯏ
ꯏꯁ ꯑꯩ ꯀꯃ ꯑꯩ ꯅꯉꯣꯟꯗ ꯈꯨꯔꯨꯝꯗꯣꯏꯕ
ꯈꯨꯔꯨꯝꯃꯁꯨ ꯂꯥꯛꯑꯣꯏ
ꯅꯪꯅ ꯈꯨꯔꯨꯝꯃꯣ ꯍꯥꯏꯔꯒ ꯑꯩ ꯖꯒꯣꯏ ꯇꯧꯕ ꯇꯥꯔꯦꯗꯅ
ꯇꯧ ꯇꯥꯔꯦ ꯀꯩꯅꫭ
ꯅꯪꯅ ꯈꯨꯔꯨꯝꯃꯨꯛ ꯍꯥꯏꯔꯒ ꯑꯩꯗꯤ ꯂꯐꯣꯏ ꯆꯥꯔꯒ ꯂꯩꯅꯤꯍꯦ
ꯑꯦ
ꯇꯤꯟ ꯁꯤꯗꯤ ꯀꯣ ꯀꯟꯕꯅ ꯀꯟꯕꯅ ꯀꯟꯕꯅ ꯀꯩꯒꯤꯅꯣ ꯌꯥꯝ ꯀꯜꯂꯤꯗꯣ
ꯀꯔꯤ
ꯅꯆꯤꯟ ꯌꯥꯝ ꯀꯜꯂꯤꯗꯣ ꯀꯔꯤꯒꯤꯅꯣ
ꯑꯦ ꯀꯟꯗꯦꯍꯦ ꯊꯣꯠꯂꯤ
ꯏꯁ ꯊꯣꯠꯇꯦꯗ ꯅꯍꯥꯟ ꯑꯩ ꯇꯦꯁ ꯇꯧꯕꯗꯣ ꯀꯜꯂꯤꯗ
ꯀꯔꯤ ꯇꯧꯔꯤꯕꯣ ꯅꯣꯛꯅꯤꯡꯉꯤꯗ
ꯏꯁ
ꯅꯪꯁꯦ ꯌꯥꯝ ꯀꯩꯅꯣ ꯇꯧꯋꯦꯅꯦ ꯃꯤ ꯅꯣꯛꯍꯟꯕ ꯌꯥꯝ ꯍꯩꯅꯦ
ꯅꯪꯁꯤꯖꯨꯀꯣ ꯃꯤ ꯊꯦꯝꯕꯗꯤ ꯇꯦꯝꯕꯗꯤ ꯍꯩꯇꯦꯍꯦ ꯏꯁ ꯁꯥꯎꯅꯤꯉ ꯀꯥꯟꯗ ꯒꯤ ꯍꯩꯆꯤꯟꯕ
ꯀꯔꯤꯅꯣ ꯒꯤ ꯍꯥꯏꯕꯗꯤ
ꯒꯤ ꯅꯠꯇ꯭ꯔꯣ ꯊꯥꯎꯗꯣ ꯅꯠꯗ꯭ꯔꯣ
ꯊꯥꯎꯗꯨꯝ ꯍꯥꯏꯌꫭ ꯀꯩꯅꯣ ꯀꯔꯤꯅꯣ
ꯑꯗꯨ ꯒꯤ ꯍꯥꯏ ꯍꯥꯏꯕ ꯅꯠꯗ꯭ꯔꯣ ꯊꯥꯕꯎꯗꯨꯁꯨ ꯒꯤꯗꯤ ꯀꯔꯤꯅꯣ
ꯒꯤꯗꯤ ꯒꯤꯅꯦ ꯀꯩꯅꯣꯗꯣ ꯑ ꯀꯩꯅꯣꯗꯣ ꯀꯔꯤ ꯀꯔꯤ
ꯗꯨꯖꯨ ꯃꯩ ꯃꯩ ꯍꯧꯕ ꯅꯨꯡꯉꯥꯏ ꯑꯗꯨꯅꯦ ꯑꯗꯨꯅꯦ ꯗꯨꯝ ꯍꯥꯏꯅꯩ ꯗꯨꯗꯤ
ꯍꯣꯏ ꯍꯣꯏ ꯆꯨꯝꯃꯣ ꯆꯨꯝꯃꯣ ꯅꯆꯤꯟ ꯈꯨꯀꯟꯗꯨꯒ
ꯉꯝꯁꯨ ꯉꯝꯒꯅꯤ ꯆꯨꯝꯁꯨ ꯆꯨꯝꯃꯤ ꯑꯩꯖꯨ ꯊꯣꯠꯂꯦꯗ
ꯍꯣꯏꯗ ꯍꯣꯏꯗ ꯈꯪꯉꯦꯗ
ꯅꯪ ꯅꯍꯥꯟ ꯄꯥꯏꯗꯨꯗꯤ
ꯍꯣꯏ
ꯅꯪ ꯅꯍꯥꯟ ꯄꯥꯏꯔꯤ ꯄꯥꯏ ꯄꯥꯏꯗꯨꯗꯤ
ꯍꯦ ꯑꯩꯥ ꯄꯥꯏꯗꯦꯍꯦ
ꯀꯔꯤꯅꯣ ꯑꯩꯁ ꯂꯣꯏꯔꯦ ꯅꯪꯁꯦ
ꯗꯤ ꯑꯩꯌꯣ ꯄꯥꯏꯗꯨꯗꯤ ꯑꯦ ꯄꯥꯏꯗꯦ ꯑꯩ ꯄꯥꯏꯗꯦ
ꯅꯪ ꯉꯁꯥꯏ ꯄꯥꯏ ꯍꯥꯏꯗꯨꯗꯤ
ꯄꯥꯏꯗꯦ ꯄꯥꯏꯗꯦ
ꯑꯦ ꯍꯥꯏꯔꯒ
ꯅꯣꯛꯅꯤꯡꯉꯦ
ꯅꯣꯛꯎꯅ
ꯅꯣꯛꯅꯤꯡꯉꯤ ꯅꯣꯛꯅꯤꯡꯉꯦ
ꯎꯅ ꯎ ꯅꯣꯛꯎ ꯅꯣꯛꯎ
ꯅꯣꯛꯅꯤꯡꯗꯦ
ꯗꯣ ꯉꯁꯤꯁ ꯏꯔꯥꯏ ꯀꯣ
ꯑꯥ
ꯍꯌꯦꯡ ꯍꯌꯦꯡ ꯊꯥꯡꯖꯥ ꯍꯌꯦꯡ ꯆꯠꯀꯅꯤ
ꯀꯥꯏꯗ
ꯅꯣꯏ ꯅꯣꯏ ꯀ꯭ꯂꯥꯁ ꯇꯧꯕꯣ ꯃꯍꯩ ꯇꯝꯕ ꯃꯍꯩ ꯇꯝꯕ ꯅꯪ ꯍꯥꯏꯕꯅꯦ ꯅꯪ ꯍꯥꯏꯕꯅꯦ
ꯀꯔꯤ ꯆꯠꯀꯅꯤ ꯑꯩꯈꯣꯏꯗꯤ ꯑꯁꯤ ꯆꯠꯄꯁꯦ ꯌꯥꯝ ꯐꯕꯅꯦ ꯆꯠꯀꯅꯤ ꯑꯩꯗꯤ
ꯌꯥꯝ ꯐꯕꯅꯦ ꯐꯕꯅꯦ ꯁꯤ ꯆꯠꯇ꯭ꯔꯗꯤ ꯍꯌꯦꯡꯋꯥꯏ ꯀꯔꯤꯒꯨꯝꯕ ꯂꯦꯡꯕ ꯄꯔꯛꯄꯗꯀꯣ ꯂꯥꯏꯌꯦꯡꯕ ꯍꯩꯇꯗꯅ ꯑꯁ ꯁꯤ ꯌꯥꯔꯣꯏ ꯑꯁꯤ ꯌꯥꯔꯣꯏꯗ ꯆꯠꯊꯣꯛꯑꯁꯤꯀ ꯍꯥꯏꯔꯗꯤ
ꯍꯥꯠꯇꯣꯛꯅꯤꯉꯥꯏ ꯇꯧꯒꯗꯕꯅꯦ
ꯑꯦꯁ ꯀꯔꯤꯒꯤꯅꯣ ꯍꯧꯖꯤꯛꯀꯤꯗꯣ ꯅꯣꯡ ꯊꯣꯡꯕꯅꯦ
ꯅꯣ
ꯅꯨꯡ ꯍꯥꯏꯕ
ꯅꯣꯡ ꯊꯣꯡꯃꯣꯅꯦ ꯍꯥꯏꯖꯤꯅꯤ
ꯎꯝ ꯅꯣꯡ ꯅꯣꯡ ꯇꯥꯔꯛꯄꯗꯣ ꯊꯣꯝꯃꯣ
ꯏꯁ ꯈꯅꯥꯎ ꯌꯥꯗ꯭ꯔꯦꯍꯦ
ꯑ ꯑꯁ ꯋꯥꯔꯦꯍꯦ ꯇꯨꯝ ꯅꯤꯡꯈ꯭ꯔꯦꯅꯦꯍ
ꯀꯥꯏꯗ ꯂꯩꯌꯦ ꯅꯪ
ꯃꯊꯛꯇ ꯂꯩ ꯑꯩꯈꯣꯏ ꯀꯥꯗ ꯑꯁ ꯌꯥꯝ ꯁꯥꯏ
ꯑꯥ ꯑꯥ
ꯍꯦꯛ ꯆꯪꯕꯗ ꯑꯗꯨꯝ ꯈꯥꯡꯉꯦ ꯑꯩꯁꯨ ꯂꯝꯕꯤꯗꯒꯤ ꯆꯠꯂꯒ ꯑꯃꯨꯛ ꯆꯪꯕꯅꯤꯅꯀꯣ
ꯎꯝ
ꯍꯧꯖꯤꯛ ꯀꯣꯝꯃꯁꯨ ꯑꯗꯨꯝ ꯌꯥꯔꯣꯏ ꯌꯥꯝ ꯁꯥꯒꯅꯤ ꯍꯥꯏꯗꯤ ꯑꯩꯈꯣꯏ ꯍꯦꯛ ꯆꯪꯕꯒ ꯑꯗꯨꯝ ꯈꯪꯕꯅꯦ ꯆꯥꯛ ꯊꯣꯡꯕ ꯑꯣꯏꯒꯔ ꯑꯣꯏ ꯑꯗꯨꯝ
ꯇꯧꯔꯤꯗ ꯑꯩꯁꯨ ꯇꯧꯋꯦ ꯁꯤꯗ ꯍꯦꯛ ꯆꯠꯄꯗꯣ
ꯎꯝ ꯅꯨꯡꯗꯥꯡꯗꯗꯤꯅꯦ ꯁꯨꯝ ꯁꯨꯡꯌꯥ ꯌꯥꯗꯕꯅꯦ ꯇꯨꯝꯕ ꯐꯥꯎ ꯌꯥꯗꯕꯅꯤ ꯍꯥꯏꯗꯤ ꯄꯨꯡ ꯕꯔꯣ ꯑꯗꯨꯋꯥꯏꯗꯒꯤ ꯑꯗꯨꯝ ꯈꯔ ꯇꯨꯝꯕ ꯌꯥꯔꯅꯤ ꯑꯗꯨꯁꯨ ꯐꯦꯟ ꯊꯥꯕ
ꯑꯁ ꯂꯣꯛ ꯊꯨꯡꯒꯗꯕ ꯖꯥꯠꯂꯥꯀꯣ ꯈꯅꯥꯎꯁꯦ ꯉꯁꯥꯏ ꯅꯨꯡꯊꯤꯟꯗ ꯑꯊꯨꯝ ꯃꯌꯥꯝ ꯆꯥꯕꯀꯣ
ꯎꯝ
ꯑꯁ ꯑꯊꯨꯝꯕ ꯍꯦꯛ ꯆꯥꯕ ꯑꯩ ꯈꯅꯥꯎꯗꯣ ꯌꯥꯔꯛꯇ꯭ꯔꯕꯅꯦ ꯑꯗꯨꯒꯤ ꯏꯁꯤꯡ ꯊꯛ ꯊꯛꯑ ꯑꯃꯨꯛ ꯍꯩ ꯆꯥꯕꯅꯦ
ꯎꯝ
ꯑꯩ ꯑꯊꯨꯝꯕ ꯆꯥꯕ ꯌꯥꯗꯦ ꯑꯩ ꯈꯅꯥꯎꯗꯣ ꯀꯩꯒꯤꯅꯣ ꯈꯪꯗꯦ ꯊꯨꯝꯕ ꯆꯥꯔꯕ ꯀꯣꯛꯁꯨ ꯌꯥꯝ ꯆꯤꯛꯀ ꯂꯩꯗꯤ
ꯆꯥꯒꯅꯨꯅꯦ ꯑꯗꯨꯗꯤ
ꯊꯨꯝꯕ ꯆꯥꯥꯁꯦ ꯈꯪꯗ꯭ꯔꯤ ꯀꯔꯤꯅꯣ ꯑꯩ ꯀꯣꯛ ꯑꯗꯨꯨꯝ ꯆꯤꯛꯑꯦ
ꯆꯥꯕ ꯌꯥꯗ꯭ꯔꯗꯤ ꯆꯥꯒꯅꯨ
ꯀꯩꯒꯤꯅꯣ ꯍꯥꯏꯕꯅꯤꯗ ꯑꯊꯨꯝ ꯑꯩꯒꯤ ꯍꯛꯆꯥꯡꯗ ꯑꯊꯨꯝꯕ ꯁꯔꯨꯛ ꯌꯥꯝ ꯋꯥꯡꯈ꯭ꯔꯕ ꯖꯥꯠꯂꯥ
ꯍꯥꯥ
ꯑꯊꯨꯝꯕ ꯁꯔꯨꯛ ꯌꯥꯝ ꯋꯥꯡꯈ꯭ꯔꯕ ꯖꯥꯠꯂꯥꯀꯣ
ꯎꯝ ꯊꯨꯝꯕ ꯑꯩꯁꯨꯅꯦ ꯊꯦꯡꯅꯥꯏꯌꯦ ꯑꯩꯉꯣꯟꯗꯁꯨ ꯍꯥꯏꯗꯤ ꯃꯔꯛ ꯃꯔꯛꯇꯀꯣ ꯑꯩꯒꯤ ꯇꯤꯟꯁꯦ ꯌꯥꯝ ꯊꯨꯝꯕ ꯑꯌꯨꯛꯇ ꯒꯨꯝꯕꯀꯣ
ꯑꯗꯨꯗꯤ ꯅꯪꯅ ꯑ ꯀꯩꯅꯣ ꯇꯧꯕꯗꯣ ꯌꯨꯟꯍꯥꯟꯕꯗꯣ ꯑꯗꯨꯗ ꯈꯔ ꯇꯥꯡꯉꯣ ꯑꯗꯨꯒ ꯊꯨꯝꯕ꯭ꯔꯥ ꯏꯆꯝ ꯆꯝꯕ꯭ꯔꯥ ꯌꯥꯛꯄ꯭ꯔꯥ ꯌꯥꯛꯑꯗꯤ ꯐꯔꯕꯅꯦ
ꯑꯁ ꯇꯥꯅꯤꯡꯗꯦ ꯑꯗꯣ ꯀꯃꯥꯏꯅ
ꯈꯨꯠꯇ ꯈꯖꯤꯛꯇꯪ ꯊꯦꯡꯍꯜꯂꯣ ꯑꯗꯨꯒ ꯈꯤꯇꯪ ꯇꯥꯡꯉꯣ ꯑꯗꯨꯃꯥꯏꯅ ꯇꯧꯕꯅꯦ ꯑꯩꯗꯤ ꯑꯗꯨꯝ ꯇꯧꯋꯦ
ꯑꯗꯨꯗꯤ ꯑꯁꯤꯗꯤꯅꯦ ꯑꯗꯨꯃꯥꯏꯅ ꯇꯧꯔꯁꯨ ꯅꯨꯄꯥꯥꯟꯗ ꯇꯧꯋꯣ ꯃꯕꯥꯟꯗ ꯈꯣꯏ ꯂꯩꯗꯅ ꯈꯣꯏꯁꯤꯡꯅ ꯂꯥꯛꯑꯒ ꯀꯩꯅꯣ ꯇꯧꯔꯗꯤ ꯑꯗꯨꯝ ꯈꯪꯉꯦ
ꯀ꯭ꯌꯥ ꯅꯁꯛꯇꯨꯒ ꯌꯥꯅꯤꯡ
ꯑꯦ ꯑꯁꯦꯡꯕ ꯍꯥꯏꯔꯒ ꯀꯔꯤꯅꯣ ꯑꯗꯣ ꯅꯪ ꯑꯣ ꯊꯥꯎꯑꯣ ꯊꯥꯎꯑꯣ ꯊꯥꯎꯑꯣ ꯅꯪ
ꯈꯖꯤꯛꯇꯪ ꯈꯨꯠꯇ ꯊꯦꯡꯉꯣ ꯍꯥꯏꯕ ꯋꯥꯅꯤ ꯅꯪꯕꯨ ꯊꯛꯑꯣ ꯑꯣꯏꯅ ꯒꯤꯂꯥꯁ ꯑꯃ ꯊꯛꯑꯣ ꯍꯥꯏꯕ ꯅꯠꯇꯦꯗꯅ ꯗ꯭ꯔꯣꯞ ꯑꯃ
ꯃꯄꯥꯟꯗ ꯇꯧꯕꯅ ꯍꯦꯟꯅ ꯀꯩꯅꯣ ꯇꯧꯗ ꯅꯨꯡꯉꯥꯏꯗ꯭ꯔꯣ ꯑꯗꯨꯃꯥꯏꯅ ꯇꯧꯔꯗꯤ ꯑꯗꯨꯃꯥꯏꯅ ꯇꯧꯔꯒ ꯑꯣꯏꯁꯤꯡꯅ ꯂꯥꯛꯑꯒ ꯀꯩꯅꯣ ꯇꯧꯔꯗꯤ ꯗꯨꯝ ꯑꯊꯨꯝꯕꯒꯤ ꯆꯥꯡꯁꯦ ꯑꯗꯨꯝ ꯂꯩꯔꯦ
ꯅꯪ ꯆꯠꯄ ꯀꯥꯟꯗ ꯇꯧꯔꯛꯄ꯭ꯔꯣ
ꯑꯩꯗꯤ ꯑꯩꯈꯣꯏꯁꯤ ꯇꯧꯐꯝ ꯂꯩꯇꯦꯗꯅ ꯑꯗꯨ ꯑꯗꯨꯗꯤ ꯗꯨꯝ ꯇꯧꯅꯕꯅꯦ ꯆꯦꯛ ꯑꯗꯨꯝ ꯑꯍꯟꯁꯤꯡ ꯑꯗꯨꯃꯥꯏ ꯇꯧꯅꯕꯅꯦ ꯆꯤꯡꯅꯔꯗꯤ
ꯊꯥꯏꯅꯒꯤꯅꯦ ꯗꯨꯗꯤ ꯑꯗꯨ ꯁꯨꯛꯇꯤ ꯌꯨꯝꯗꯣ ꯊꯛ ꯊꯛ
ꯊꯥꯏꯅꯩ ꯊꯥꯏꯅ ꯇꯧꯕꯗꯣ ꯍꯧꯖꯤꯛꯐꯥꯎ ꯇꯧꯋꯤ
ꯑꯗꯨꯗꯣ ꯌꯨꯟꯅ ꯐꯩ ꯈ꯭ꯋꯥꯏꯗꯒꯤ ꯈꯪꯕ ꯊꯕꯛ ꯆꯪꯗ꯭ꯔꯦꯗꯅ ꯉꯍꯥꯛꯇꯪꯗ ꯂꯣꯏꯔꯦꯗꯅ
ꯁꯤꯒꯤ ꯎꯤꯁ ꯑꯗꯨ ꯑꯣꯏꯔꯁꯨ ꯇꯜꯂꯦꯍꯦ ꯑꯩꯁꯦ ꯌꯥꯝ ꯑꯗꯤ ꯑꯁ ꯃꯔꯛ ꯃꯔꯥꯡꯗꯤ ꯌꯥꯝ
ꯑꯗꯨꯗꯤ ꯃꯁꯥꯅꯤ ꯑꯩꯈꯣꯏꯁꯨ ꯇꯧꯋꯤꯗ
ꯇꯧꯕ꯭ꯔꯥ
ꯍꯥꯎꯋꯦ ꯀꯩꯅꯣ ꯍꯥꯎꯕꯩꯩꯅꯦ ꯗꯨꯝ ꯌꯣꯠꯂꯤꯗꯣ ꯂꯪꯊꯣꯛꯇꯕꯤꯗ
ꯅꯪꯁꯦ ꯌꯥꯝ ꯆꯤꯡꯅꯩ ꯌꯥꯝ ꯑꯩꯗꯤ ꯀꯩꯅꯣ ꯆꯤꯅꯤꯀꯣ ꯃꯤꯒꯤ ꯇꯥꯏꯞꯇ ꯗꯨꯝ ꯌꯥꯝ ꯊꯨꯝꯕꯗꯣ ꯑꯗꯨꯃꯥꯏ ꯃꯔꯛ ꯃꯔꯛꯇ ꯇꯧꯕꯈꯣ ꯑꯌꯨꯛꯕꯗ ꯑꯗꯨꯒꯤ ꯌꯥꯝ ꯃꯔꯛ ꯃꯔꯛꯗ ꯌꯥꯝ ꯆꯤꯡꯅꯩ ꯍꯥꯏꯁꯦ ꯍꯥꯏꯗꯤ ꯍꯟꯗꯛꯁꯦ ꯍꯟꯗꯛꯀꯥꯟꯗꯤ ꯑꯉꯥꯁꯤꯡꯁꯨ ꯑꯗꯨꯝ ꯂꯩꯅꯩꯗꯅ ꯇꯥꯕ꯭ꯔꯣ
ꯇꯥꯏꯌꯦ
ꯎꯝ ꯎꯝ ꯑꯩꯈꯣꯏ ꯑꯩꯈꯣꯏ ꯈꯨꯟꯗꯁꯨꯀꯣ ꯆꯍꯤ ꯎꯝ ꯍꯥꯏꯗꯤ ꯇꯔꯥ ꯈꯔ ꯍꯦꯟꯕ ꯑꯗꯨꯝ ꯂꯩꯌꯦꯅꯦ ꯑꯉꯥꯡ ꯈꯔ ꯃꯣꯏꯗꯤ ꯃꯁꯥꯗꯤ ꯃꯁꯥꯁꯨ ꯑꯗꯨꯝ ꯀꯩꯅꯣ ꯅꯣꯏꯌꯦ ꯑꯗꯨꯒ ꯃꯣꯏꯗꯤ ꯊꯕꯛꯁꯨ ꯇꯧ ꯆꯦꯟꯕ ꯈꯣꯠꯄ ꯍꯥꯏꯗꯤ ꯅꯨꯄꯥ ꯃꯆꯥ ꯑꯣꯏꯔꯗꯤ ꯈꯔ ꯌꯥꯝ ꯁꯥꯟꯅꯥꯏꯗꯅ ꯑꯗꯨꯃꯥꯏꯁꯨ ꯇꯧ ꯃꯣꯏꯗꯤ ꯗꯨꯝ ꯅꯨꯡꯉꯥꯏꯅ ꯀꯩꯅꯣ ꯇꯧꯕꯒꯤꯔꯗꯤ ꯈꯪꯗꯦ ꯍꯣꯏ ꯅꯨꯡꯉꯥꯏꯅ ꯇꯧꯕ ꯕꯅꯦ ꯗꯨꯝ ꯂꯩ ꯍꯥꯏꯅꯦ ꯆꯥꯛꯁꯨ ꯐꯖꯅ ꯆꯥꯏ ꯍꯥꯏ ꯃꯣꯏꯗꯤ
ꯈꯪꯗꯦ ꯑꯗꯨꯝꯕꯁꯨ ꯂꯩꯔꯝꯒꯅꯤ ꯗꯨꯛꯇꯤ
ꯍꯣ ꯍꯣꯔꯦꯟ ꯑꯗꯨꯃꯥꯏꯟ ꯂꯩꯔꯗꯤ ꯑꯁ ꯌꯥꯝ ꯋꯥꯒꯅꯤꯍꯦ ꯆꯍꯤꯗꯣ ꯌꯥꯝ ꯅꯧꯔꯤꯌꯦ ꯃꯣꯏꯗꯣ ꯂꯩꯁꯥꯕꯤ ꯉꯥꯛꯇꯅꯦ ꯑꯍꯨꯝ ꯍꯥꯏꯕ꯭ꯔꯥ ꯑꯅꯤꯗꯤ ꯈꯪꯉꯦ ꯑꯍꯨꯝ ꯍꯥꯏꯒꯨꯝ ꯇꯧ ꯑꯅꯤꯗꯤ ꯑꯩ